ꯍꯜꯂꯣ
ꯍꯜꯂꯣ
ꯅꯨꯡꯉꯥꯏꯔꯤꯕꯣ ꯀꯃꯥꯏ ꯇꯧꯔꯤꯒꯦ
ꯅꯨꯡꯉꯥꯏꯔꯤꯌꯦ ꯅꯪꯗꯤ
ꯀꯩꯗꯧꯔꯝꯃꯤꯅꯣ ꯑꯩꯖꯨ ꯅꯨꯡꯉꯥꯏꯔꯤꯅꯦ ꯀꯩ ꯀꯩ ꯗꯧꯔꯝꯃꯤꯅꯣ
ꯇꯧꯗꯦ
ꯆꯥꯛ ꯏꯁꯤꯡ ꯎꯅꯔꯕꯣ
ꯆꯥꯛ ꯏꯁꯤꯡ ꯎꯅꯔꯕꯣ
ꯍꯣꯏꯌꯦ ꯇꯥꯏꯌꯦ ꯑꯩ ꯍꯥꯏꯖꯦ ꯍꯥꯟ ꯈꯨꯝꯃꯨꯅꯦ ꯏꯇꯥꯎ ꯆꯥꯛ ꯏꯁꯤꯡ ꯎꯅꯔꯕ ꯃꯤ ꯆꯥꯛ ꯏꯁꯤꯡ ꯆꯥꯔꯕꯣ
ꯆꯥꯔꯦ
ꯑꯣ ꯀꯩꯀꯩ ꯏꯟꯖꯥꯡ ꯆꯥꯔꯕ
ꯉꯁꯤ ꯏꯔꯣꯟꯕ ꯑꯃ ꯀꯥꯡꯁꯣꯏ ꯑꯃ
ꯑꯩꯁ ꯑꯍꯥꯎ ꯍꯟꯖꯥꯡꯅꯦ ꯑꯍꯥꯎ ꯍꯧꯥꯎ ꯆꯥꯔꯤꯅꯦ
ꯅꯪꯗꯤ
ꯑꯩꯈꯣꯏ ꯆꯥꯗꯤ ꯆꯥꯗ꯭ꯔꯤ ꯆꯥꯗꯣꯔꯦ ꯆꯥꯛꯇꯣ ꯆꯥꯅꯤꯡꯗꯕ ꯍꯧꯖꯤꯛ ꯂꯣꯏꯗꯤ ꯂꯣꯏꯅꯤꯥꯛ ꯀꯃꯥꯏꯅ ꯆꯥꯔꯁꯤ ꯂꯥꯎ ꯀꯧꯛꯕꯅꯤꯅ ꯉꯥꯛꯊꯪꯗꯩ ꯆꯥꯁꯤ ꯃꯥꯥꯟꯜꯂꯤ
ꯑꯦ
ꯑ ꯀꯥꯏ ꯀꯥꯏ ꯆꯠꯇꯧꯕ ꯂꯩꯒꯦ ꯉ ꯁꯤꯁꯤꯕꯣ
ꯁꯤꯗꯤꯦ ꯉꯥꯏꯍꯥꯛ ꯀꯣꯏꯊꯣꯛꯑꯅꯤ ꯆꯗ
ꯀꯥꯏꯗ
ꯆꯗꯣꯡꯂꯣꯝꯗ
ꯑꯣ ꯀꯔꯣꯝꯗ ꯆꯠꯂ ꯂꯩꯒꯦ ꯂꯝꯕꯤꯖꯤꯕꯣ
ꯁꯤ ꯌꯥꯏꯉꯪꯄꯣꯛꯄꯤꯔꯣꯝꯗ
ꯑꯣ ꯔꯥꯝꯔꯩꯑꯗꯣ
ꯔꯥꯝꯔꯩꯗ ꯔꯥꯝꯔꯩꯗ
ꯔꯥꯝꯔꯩ ꯆꯠꯇꯣꯏꯔꯥ ꯅꯣꯏꯖꯦ
ꯎꯝ
ꯑꯩꯁ ꯑꯗꯨꯗꯣ ꯑꯝꯇ ꯆꯠꯅꯤꯡꯕꯅꯤꯅꯦ ꯑꯩꯖꯨ ꯃꯔꯤꯁꯦ ꯃꯤ ꯌꯥꯝ ꯆꯠꯅꯩꯅꯦ ꯑꯗꯨꯗꯣ ꯀꯨꯀꯤꯒ ꯅꯛꯅꯔꯦ ꯍꯥꯏꯅꯤꯀꯣ
ꯑꯣ ꯀ ꯇꯥꯡꯉ
ꯑꯣ
ꯌꯦꯅꯣꯒꯤ
ꯀꯅꯤ
ꯑꯦꯖꯦꯠ ꯑꯣꯏꯗꯣꯏꯅ ꯁꯤ ꯂꯥꯛꯀꯅꯤ ꯍꯪꯉꯤ ꯁꯃꯥꯏꯅ ꯄꯤꯒ ꯂꯥꯛꯀꯦ ꯃꯌꯥꯝ ꯑꯃ
ꯑꯣ ꯑꯗꯨꯗ
ꯎꯝ
ꯑꯣ ꯐꯩꯅꯦ ꯑꯦ ꯑꯗꯨ ꯏꯇꯥꯎ ꯑꯩ ꯄꯥꯎꯈꯨꯝ ꯑꯃ ꯆꯠꯂꯛꯀꯦꯅꯦ
ꯑꯣ
ꯍ
ꯌꯥꯆꯥ
ꯍꯧꯖꯤꯛꯀꯤ ꯀꯩꯅꯣꯁꯦ ꯑꯩꯈꯣꯏꯒꯤ ꯑꯦꯔꯣꯄ꯭ꯂꯦꯟ ꯑꯃ ꯊ ꯍꯧꯔꯛꯑꯦꯕꯀꯣ
ꯎꯝ
ꯌꯨꯔꯣꯄꯟꯁꯤꯗ ꯆꯦꯛꯁꯦ ꯆꯥꯝꯃꯒ ꯑꯅꯤ ꯌꯥꯎ
ꯎꯝ
ꯆꯥꯝꯃꯒꯅꯤ ꯌꯥꯎꯕꯁꯦ ꯑꯦꯔꯣꯄ꯭ꯂꯦꯟ ꯑꯃꯗ ꯆꯦꯛ ꯑꯃꯁꯦ ꯇꯥꯍꯧꯔꯦꯕ ꯆꯦꯛ ꯀꯌꯥ ꯂꯦꯝꯍꯧꯔꯦ
ꯆꯝꯃꯒꯃ
ꯑ ꯆꯨꯝꯃꯦ ꯑꯗꯨꯗꯤ ꯑꯦꯔꯣꯄ꯭ꯂꯦꯟꯁꯦ ꯄꯥꯏꯈ꯭ꯔꯦ ꯑꯗꯨꯒꯤ ꯃꯇꯨꯡꯗ ꯑꯩꯈꯣꯏ ꯁꯥꯃꯨꯁꯦ ꯁꯥꯃꯨꯁꯦ ꯐ꯭ꯔꯤꯖꯇ ꯍꯥꯞꯀꯦꯗꯤ ꯀꯃꯥꯏꯅ ꯍꯥꯞꯅꯤ
ꯑꯃꯨꯗꯦ ꯐꯤꯁ ꯇ ꯍꯥꯞꯄ ꯇ ꯀꯣ
ꯎꯥ
ꯁꯥꯃꯨꯁꯤ ꯐ꯭ꯔꯤꯖ ꯊꯥꯒꯠꯄ ꯐ꯭ꯔꯤꯖ ꯑꯆꯧꯕ ꯑꯃ ꯁꯥꯃꯨꯒ ꯆꯥꯟꯅꯕ ꯑꯃ ꯁꯦꯝ ꯑꯃꯗ
ꯑꯣ ꯑꯗꯨ ꯃꯥꯒꯤ ꯍꯥꯞꯄꯒꯤ ꯃꯑꯣꯡꯁꯦ ꯍꯥꯏꯔꯛꯎꯅꯦ ꯃꯊꯪ ꯃꯅꯥꯎ ꯅꯥꯏꯅ ꯀꯃꯥꯏꯅ ꯍꯥꯞꯀꯅꯤ
ꯑꯄ ꯃꯣꯝꯁꯤꯦꯀꯣ
ꯎꯝ
ꯁꯃꯨ ꯍꯥꯠꯇ ꯃ
ꯑꯦ ꯍꯥꯗꯤ ꯇꯗꯤ ꯌꯥꯗꯦ ꯑꯗꯨ ꯍ ꯅ ꯑꯗꯨ ꯍꯥꯥꯎ ꯀꯗꯧꯅꯤ
ꯏꯪꯅꯦꯖꯝ ꯏꯪꯅꯦꯖ ꯁꯨꯝ ꯍꯥꯞꯄꯗꯗꯤ ꯃꯥꯥꯏ ꯃꯁꯥꯒ ꯆꯥꯟꯅꯕ ꯃꯥꯥꯏ ꯃꯁꯥꯒ ꯆꯥꯎꯕ ꯁꯦꯝ ꯁꯥꯏꯖ ꯑꯃ ꯁꯥꯔꯦꯗꯅ ꯐ꯭ꯔꯤꯖꯁꯦ ꯑꯗꯨ ꯑꯗꯨ ꯗꯅ ꯍꯥꯞꯁꯗ
ꯑꯣ ꯑꯗꯨꯗꯤ ꯑꯗꯨꯗꯤ ꯖꯤꯔꯥꯞ ꯑꯃꯨꯛ ꯍꯥꯞꯄꯣꯅꯦ ꯀꯃꯥꯏꯅ ꯍꯥꯞꯅꯤ
ꯑꯗꯨ ꯁꯦꯌꯦꯝꯗ ꯀꯃꯥꯏꯅ ꯇꯧꯔꯒ ꯖꯤꯔꯥꯞꯀꯤ ꯃꯉꯜ ꯁꯥꯡꯕꯩ ꯑꯗꯨꯃꯥꯏꯅ ꯇꯧꯕꯩ ꯁꯥꯕ ꯑꯗꯨꯃꯥꯏꯅ ꯁꯥꯔꯒ
ꯑꯗꯨ ꯑꯣꯏꯇꯥꯔꯗꯤ ꯉꯁꯥꯏꯒꯤ ꯅꯣꯏꯁꯦ ꯍꯥꯞꯈ꯭ꯔꯦꯅꯦꯀꯣ
ꯎꯝ
ꯑꯗ ꯑꯩꯈꯣꯏꯒꯤ ꯀꯩꯅꯣꯁꯦ ꯖꯪꯒꯜꯁꯤꯗ ꯃꯤꯇꯤꯡ ꯑꯃ ꯀꯧꯔꯦꯕ
ꯎꯝ
ꯖꯪꯒꯜꯁꯤꯗ ꯃꯤꯇꯤꯡ ꯑꯆꯧꯕ ꯑꯃ ꯀꯧꯔꯦ
ꯎꯝ
ꯑꯗꯩꯗꯨꯗ ꯁꯥ ꯃꯌꯥꯝꯁꯦ ꯂꯣꯏ ꯂꯥꯛꯑꯦꯕꯀꯣ
ꯎꯝ
ꯁꯥ ꯑꯃꯈꯛ ꯂꯥꯛꯇꯦꯕ ꯑꯗꯨ ꯀꯔꯤ ꯁꯥ ꯑꯣꯏꯏꯅꯤ
ꯖꯪꯒꯜꯁꯤꯗ ꯃꯤꯆꯤꯟ ꯀꯧꯕ ꯁꯥ ꯑꯝꯇꯁꯨ ꯂꯥꯛꯇꯕ
ꯖꯪꯒꯜꯗꯨ ꯖꯪꯒꯜꯒꯤ ꯅꯤꯡꯊꯧꯁꯦ ꯀꯅꯥꯅꯣ ꯂꯥꯏꯑꯣꯟ ꯑꯗꯨ ꯂꯥꯏꯑꯣꯟꯁꯤꯅ ꯑꯩꯈꯣꯏꯒꯤ ꯃꯤꯇꯤꯡ ꯑꯆꯧꯕ ꯑꯃ ꯀꯧꯔꯦꯕ ꯖꯪꯒꯜꯁꯤꯗ
ꯆ ꯀꯩꯅꯣ ꯊꯒ ꯆꯦꯝ ꯁꯥꯕꯣꯜꯂꯝꯕ ꯑ ꯎꯝ
ꯖꯪꯒꯜꯁꯤꯗ ꯃꯤꯇꯤꯡ ꯑꯃ ꯀꯧꯔꯦꯕ ꯚꯥꯏ
ꯑꯥ
ꯑꯗꯨ ꯖꯪꯒꯜꯒꯤ ꯃꯤꯇꯤꯡꯁꯤꯗꯩꯗ ꯑꯩꯈꯣꯏꯒꯤ ꯁꯥ ꯑꯇꯩꯁꯦ ꯂꯣꯏ ꯂꯥꯛꯑꯦꯕ ꯁꯥ ꯑꯃꯈꯛ ꯂꯥꯛꯇꯦꯕ ꯀꯅꯥ ꯑꯣꯏꯅꯤ ꯇꯥꯗꯔꯦ
ꯂꯥꯢꯑꯣꯟꯁꯨ ꯂꯥꯛꯇꯦ
ꯍꯥ
ꯂꯥꯢꯑꯣꯟ ꯂꯥꯛꯇꯦꯕ
ꯂꯥꯢꯑꯣꯟ ꯅꯤꯡꯊꯧꯅꯤ ꯅꯤꯡꯊꯧꯅ ꯀꯧꯔꯤꯃꯤ ꯀꯩꯅꯣ
ꯅꯤꯡꯊꯥꯅꯥ ꯀꯧꯕꯅꯤꯅꯥ ꯃꯥꯗꯤ
ꯃꯤ ꯉꯁꯥꯏ ꯖꯤꯔꯥꯞꯇꯣ ꯐ꯭ꯔꯤꯖꯇ ꯍꯥꯞꯈꯤꯗ꯭ꯔꯣ
ꯑꯣ
ꯉꯥꯏꯈꯣ ꯄꯥꯈꯣꯡꯁꯦ ꯂꯣꯏꯗ꯭ꯔꯤꯌꯦ ꯂꯣꯏꯔꯤꯉꯩ ꯉꯥꯎꯔꯦ ꯑꯗꯒꯤ ꯖꯤꯔꯥꯞ ꯐ꯭ꯔꯤꯖꯇ ꯍꯥꯞꯈ꯭ꯔꯦ ꯑꯗꯨꯑꯣꯏꯗꯤ ꯖꯤꯔꯥꯞ ꯂꯥꯛꯇ꯭ꯔꯦ ꯑꯗꯒꯤ ꯅꯨꯄꯤ ꯑꯃ ꯁꯨꯝ ꯂꯥꯛꯑꯦꯀꯣ ꯅꯨꯄꯤ ꯑꯃ ꯂꯥꯛꯑꯦꯀꯣ ꯅꯨꯄꯤ ꯑꯃ ꯂꯥꯛꯄꯁꯦ ꯃꯥꯁꯦ ꯖꯪꯒꯜꯁꯦ ꯃꯤꯇꯤꯡꯁꯦ ꯑꯆꯧꯕ ꯇꯧꯈ꯭ꯔꯕꯃꯤꯀꯣ ꯑꯗꯨꯅ ꯖꯪꯒꯜꯁꯤꯗꯗꯤ ꯁꯥ ꯉꯥꯁꯦ ꯂꯩꯇ꯭ꯔꯦꯕ ꯄꯥꯛꯅ ꯑꯗꯨꯋꯥꯏꯗꯗꯤ ꯖꯪꯒꯜꯗ ꯃꯤꯇꯤꯡ ꯀꯧꯒ꯭ꯔꯝꯅꯤꯅ ꯃꯥꯅ ꯂꯩꯔꯤ ꯖꯒꯥꯁꯦ ꯁꯥ ꯉꯥꯁꯦ ꯄꯥꯛ ꯂꯩꯇ꯭ꯔꯦꯕ
ꯎꯝ
ꯑꯗꯨ ꯖꯪꯒꯜ ꯅꯨꯄꯤꯁꯦ ꯏꯁꯤꯡꯁꯦ ꯂꯥꯟꯊꯣꯛ ꯂꯥꯛꯑꯦꯀꯣ ꯏꯁꯤꯡꯁꯦ ꯒꯨꯝꯕꯤꯔꯒ ꯂꯣꯏ ꯂꯩꯔꯤꯅꯤꯀꯣ ꯒꯣꯝꯕꯤꯔꯖꯤꯁꯨ ꯆꯠꯈ꯭ꯔꯕꯅꯦ ꯑꯗꯥ ꯃꯤꯇꯤꯡ ꯂꯣꯏ ꯆꯠꯈ꯭ꯔꯕꯅꯦ ꯏꯁꯤꯡꯁꯤꯗꯩꯁꯤꯗ ꯃꯥꯁꯦ ꯂꯥꯟꯊꯣꯛꯂꯛꯑ ꯀꯥꯟꯁꯤꯗ ꯏꯁꯤꯡ ꯃꯅꯨꯡꯁꯤ ꯂꯥꯜꯂꯤꯉꯥꯏꯗ ꯁꯤꯗꯕ ꯀꯪꯐꯥꯥꯟ ꯍꯦꯛ ꯌꯧꯕꯒ ꯈꯣꯡꯁꯦ ꯍꯦꯛ ꯊꯥꯡꯒꯠꯂꯛꯄꯒ ꯁꯤꯕ
ꯍ
ꯀꯔꯤꯅꯣ ꯀꯃꯥꯏꯅꯅꯣ ꯁꯤꯔꯤꯁꯦ ꯀꯃꯥꯏ ꯁꯤꯔꯝꯗꯧ ꯃꯥꯜꯂꯤ
ꯀꯩꯅꯣ ꯇꯧꯔꯒ ꯏꯁꯤꯡꯗꯒ ꯂꯥꯛꯀꯠꯂꯒ ꯁꯤꯕꯀꯣ
ꯍꯣꯢ ꯏꯁꯤꯡꯗꯒꯤ ꯈꯣꯡꯅ ꯍꯦꯛ ꯀꯪꯐꯥꯟꯗ ꯀꯥꯈꯠꯂꯛꯄ ꯁꯤꯕ
ꯀꯔꯤ
ꯈꯜꯂꯨ ꯈꯜꯂꯨ ꯅꯪ ꯌꯥꯎꯔꯝꯅꯤ ꯑꯟꯁꯔꯁꯦ ꯍꯥꯏꯔꯛꯑꯣꯔꯣ
ꯍꯥꯏꯔꯛ ꯑꯣꯅꯦ
ꯉꯁꯥꯏ ꯑꯦꯔꯣꯄ꯭ꯂꯦꯟꯗꯩ ꯆꯦꯛ ꯑꯃ ꯇꯥꯍꯧꯏꯗꯅ
ꯑꯣ ꯑꯥ
ꯇꯥꯀꯣ
ꯑꯗꯨꯗ ꯍꯥꯏꯔꯣ ꯋꯥꯅꯤ ꯆꯅꯦ ꯆꯅꯕ ꯌꯦꯦ ꯍꯥꯏꯔ
ꯑꯦꯔꯣꯄ꯭ꯂꯦꯟꯗꯩ ꯆꯦꯛ ꯑꯦꯔꯣꯄ꯭ꯂꯦꯟꯗꯩ ꯆꯦꯛ ꯑꯃ ꯇꯍꯧꯗ꯭ꯔꯣ ꯆꯦꯛꯇꯨꯅ ꯇꯥꯔꯛ ꯁꯤꯔꯤꯅꯤ
ꯑꯦ ꯑꯣ ꯉꯁꯥꯏ ꯇꯥꯕꯗꯣ ꯍꯧꯖꯤꯛꯇ ꯁꯤꯔꯤꯅꯦꯕ
ꯎꯝ ꯋꯥꯔꯤꯁꯦ ꯃꯔꯛꯀꯤ ꯋꯥꯔꯤꯗꯨꯗꯤ ꯀꯔꯤꯝ ꯅꯠꯇꯦ ꯃꯔꯛꯀꯤ ꯋꯥꯔꯤꯗꯨꯗꯤ ꯑꯍꯥꯟꯕꯩ ꯆꯦꯛꯇꯣ ꯀꯥꯎꯊꯣꯛ ꯅꯕꯅꯦꯅ ꯃꯔꯛꯀꯤ ꯋꯥꯔꯤ ꯃꯌꯥꯝ ꯂꯤꯕꯅꯦꯕ ꯖꯤꯔꯥꯞ ꯍꯥꯞꯆꯥꯜꯂꯣ ꯐ꯭ꯔꯤꯖꯇ ꯍꯥꯞꯆꯥꯜꯂꯣ ꯇꯧꯕ ꯃꯌꯥꯝꯗꯣ
ꯎꯝ
ꯑꯗꯨꯗꯣ
ꯑꯩ ꯑꯩꯗꯤ ꯄꯥꯈꯣꯡ ꯑꯃ ꯆꯠꯂꯛꯀꯦ ꯁꯤ ꯄꯥꯈꯣꯡꯁꯤ ꯈꯪꯗ꯭ꯔꯕꯥ ꯌꯦꯡꯉꯨꯅꯦ
ꯍꯥꯏꯔꯣꯅꯦ
ꯅꯪ ꯇꯥꯗꯤ ꯇꯥꯔꯝꯃꯅꯤ
ꯍꯥꯢꯔꯛꯑꯣꯅꯦ
ꯀꯥ ꯑꯍꯨꯝ ꯂꯩꯕ
ꯑꯥ
ꯀꯥ ꯑꯃꯁꯤꯗꯅꯦ
ꯑꯥ
ꯀꯥ ꯑꯃꯖꯤꯅ ꯌꯥꯝ ꯇꯝꯅꯕ ꯀꯥ ꯑꯃ ꯑꯣꯏꯕ ꯍꯥꯏꯇꯥꯔꯦ
ꯀꯔꯤ
ꯌꯥꯝ ꯇꯝꯅꯕ ꯀꯥ ꯑꯃ ꯑꯣꯏꯇꯥꯔꯦ ꯑꯣꯏꯕ ꯍꯥꯏꯇꯥꯔꯦ
ꯑꯥ ꯑꯥ
ꯇꯝꯅꯕ ꯀꯥꯁꯤꯗ ꯀꯩꯅꯣ ꯇꯧꯕ
ꯇꯝꯅꯕ ꯑꯃ ꯍꯦꯛꯇ ꯑꯔꯩꯒꯤ ꯅꯪꯒꯤ ꯅꯀꯣꯛ ꯄꯥꯏꯁꯤꯜꯂꯛꯇꯅ ꯑꯗꯩ ꯅꯈꯣꯡ ꯅꯁꯥ ꯁꯣꯛꯂꯛꯇꯅ ꯑꯗꯨꯃꯥꯏꯅ ꯇꯧꯕ ꯍꯥꯏꯇꯥꯔꯦ
ꯑꯥ
ꯑꯗꯒꯤ ꯀꯥ ꯑꯃꯁꯤꯅ ꯀꯥ ꯁꯤ ꯃꯤ ꯍꯥꯠꯀꯟꯕ ꯃꯤ ꯑꯃ ꯂꯩꯕ ꯍꯥꯏꯇꯥꯔꯦ
ꯑꯥ
ꯑꯗꯩ ꯀꯥ ꯑꯃꯁꯤꯅ ꯁꯥ ꯁꯥꯊꯤꯕ ꯂꯥꯏꯑꯣꯟꯁꯦ ꯂꯩꯕ ꯍꯥꯏꯇꯥꯔꯦ
ꯎꯝ
ꯆꯍꯤ ꯊꯥ ꯑꯃ ꯆꯔꯥ ꯍꯦꯜꯂꯛꯑꯦꯕ ꯑꯗꯨꯗꯤ ꯀꯣ
ꯑꯥ
ꯅꯪ ꯀꯔꯝꯕ ꯀ ꯈꯜ ꯆꯪꯅꯤ
ꯑꯦ ꯚꯥꯏ ꯑꯩ ꯁꯤ ꯄꯥꯈꯣꯡꯁꯦ ꯑꯁꯦꯡꯕ ꯇꯥꯗꯤ ꯇꯥꯗ꯭ꯔꯤꯕꯀꯣ
ꯑ
ꯑꯗꯣ ꯄꯈꯣꯡꯒꯤ ꯃꯇꯨꯡ ꯏꯟꯅꯅꯦ ꯑꯩꯖꯦ ꯂꯥꯏꯑꯣꯟ ꯑꯣꯏꯅ ꯈꯟ ꯃꯔꯝꯗꯤ ꯅꯪ ꯍꯨꯖꯤꯛ ꯍꯥꯏꯖꯦ ꯊꯥ ꯑꯃ ꯆꯔꯥ ꯍꯦꯜꯂꯦ ꯁꯤꯅꯦꯕ ꯅꯠꯇ꯭ꯔꯥ
ꯊꯥ ꯑꯃ ꯆꯔꯥ ꯍꯦꯜꯂꯦ ꯍꯥꯏꯔꯗꯤ ꯂꯥꯏꯑꯣꯟꯗꯣ ꯁꯤꯔꯅꯦꯕ ꯑꯗꯨꯝ ꯍꯨꯡ ꯍꯨꯡ
ꯑꯩꯁꯨ ꯉꯔꯥꯡ ꯎꯝ ꯉꯔꯥꯡ ꯊꯦꯡꯅꯕꯅꯤꯗ ꯑꯍ ꯀꯩꯅꯣꯅ ꯆꯟꯕ ꯌꯨꯇꯨꯕꯔ ꯅꯨꯄꯥ ꯑꯝꯅ
ꯑ ꯑꯍ ꯍ ꯍꯥ ꯍ ꯑꯦ ꯄꯥꯎꯈꯣꯡꯗꯤ ꯁꯥꯊꯤ ꯁꯥꯊꯤꯕ ꯌꯥꯝ ꯂꯩꯑꯦ ꯑꯃ ꯌꯥꯝ ꯇꯦꯟꯕ ꯌꯥꯝ ꯉꯥꯎꯒꯗꯕ ꯑꯃ ꯑꯗꯨ ꯆꯜꯂꯔꯣꯏꯒꯦ ꯑꯗꯣ ꯀꯣꯟꯅ ꯆꯟꯒꯦ ꯄꯥꯎꯈꯣꯡꯖꯤꯅ ꯑꯗꯣ ꯏꯇꯥꯎꯕꯤꯕꯨ ꯌꯨꯝꯒꯤ ꯀꯩꯀꯩ ꯊꯕꯛ ꯍꯩꯒꯦ ꯍꯩꯅꯒꯦ ꯌꯨꯝꯒꯤ ꯏꯃꯨꯡ ꯃꯅꯨꯡꯒꯤ
ꯏꯃꯨꯡ ꯃꯅꯨꯡꯒꯤ ꯆꯥꯛ ꯊꯣꯡꯕ ꯍꯥꯏꯅꯩ
ꯆꯦꯡ ꯈꯞꯄꯒꯨꯝꯕꯗꯤ ꯍꯩꯕꯤꯕ꯭ꯔꯣ
ꯍꯩꯇꯦ ꯑꯗꯨꯗꯤ
ꯋꯥ ꯋꯥꯏ ꯇꯩꯕꯗꯤ
ꯍꯩ
ꯋꯥꯢ ꯇꯩꯕ ꯍꯩ ꯑꯗꯒꯤ ꯆꯒꯨꯝ ꯈꯨꯟꯕ
ꯑꯣ ꯋꯥꯏ ꯁꯤ ꯁꯤꯠꯄ
ꯆꯥꯛ ꯅꯣꯡꯃꯗ ꯏꯁꯤꯡ ꯂꯤꯇꯔ ꯀꯌꯥ ꯀꯌꯥ ꯊꯛꯄꯤꯒꯦ
ꯅꯣꯡꯃꯗ ꯏꯁꯤꯡ ꯂꯤꯇꯔ ꯑꯃ ꯃꯈꯥꯏ ꯑꯃ ꯁꯨꯃꯥꯏ ꯑꯃꯨꯛ ꯑꯃ ꯍꯦꯜꯂꯝꯃꯅꯤ
ꯎꯝ ꯆꯥꯛꯇꯤ ꯀꯌꯥꯝ ꯀꯌꯥꯝ ꯆꯥꯕ
ꯆꯥꯛꯁꯦ ꯑꯁ ꯆꯥꯛꯇꯤ ꯆꯥꯔꯦ ꯅꯣꯡꯃ ꯑꯌꯨꯛꯇ ꯑꯌꯨꯛꯇ ꯑꯌꯨꯛꯇ ꯄꯨꯈꯝ ꯑꯃ ꯅꯨꯡꯗꯤꯟꯗ ꯄꯨꯈꯝ ꯑꯃ
ꯑ ꯅꯨꯡꯗꯥꯡꯗ ꯄꯨꯈꯝ ꯑꯃꯒ
ꯎꯝ ꯑꯍ ꯍ ꯍ ꯏꯟꯖꯥꯡꯁꯤꯅ ꯊꯣꯡꯉꯝꯝꯕ ꯃꯇꯨꯡ ꯏꯟꯅ ꯆꯥꯔ
ꯏꯟꯖꯥ ꯏꯟꯖꯥ ꯏꯟꯖꯥ ꯍꯤ ꯏꯟꯖꯥꯡꯗꯤ ꯏꯟꯖꯥꯡꯗꯤ ꯑꯊꯣꯡ ꯈꯨꯗꯤꯡꯒꯤ ꯆꯥꯔꯦ ꯑꯊꯣꯡꯕ ꯑꯃꯍꯦꯛꯇ
ꯑꯊꯣꯡꯕ ꯑꯃꯍꯦꯛꯇ ꯆꯤꯜꯍꯥꯎ ꯊꯤꯗꯕꯤꯗ
ꯑꯣ ꯑꯁ ꯌꯥꯝ ꯐꯩꯅꯦ ꯁꯥꯅ ꯈꯣꯠꯅ ꯁꯥꯟꯅ ꯈꯣꯠꯅꯕꯗꯤ
ꯃꯔꯛ ꯃꯔꯛꯇ ꯆꯥꯁꯤꯜꯂꯤ ꯃꯌꯥꯝꯁꯤ ꯇꯨꯝꯅꯕꯥꯅ ꯑꯍ ꯁꯥꯟꯅꯕ ꯈꯔ ꯈꯔ ꯆꯠꯂꯤ
ꯀꯩꯒꯤ ꯀꯩ ꯑꯣꯏꯅ ꯀꯩ ꯁꯥꯟꯅꯔꯤꯅꯣ
ꯕꯣꯟ ꯑꯣꯏꯅ ꯈꯔ ꯁꯥꯟꯅꯩ
ꯑꯣ ꯕꯣꯟꯒꯨꯝꯕ ꯑꯁ ꯌꯥꯏꯍꯦ ꯌꯥꯝ ꯊꯤ ꯌꯥꯏ
ꯑꯗꯨꯒꯨꯝꯕ ꯑꯁ
ꯑ ꯑꯁ ꯑꯩꯗꯤ ꯎꯝ ꯑꯩꯖꯦ ꯕꯦꯠꯃꯤꯟꯇꯟꯗꯤ ꯑꯝꯇ ꯁꯥꯟꯅꯅꯤꯡꯕꯅꯤ ꯇꯧꯏꯖꯦ ꯕꯦꯠꯃꯤꯟꯇꯟꯖꯦ ꯂꯩꯕ ꯆꯠꯀꯗꯕꯅꯤ
ꯎꯝ ꯍꯟꯗꯛ ꯗꯦꯠ
ꯕꯦꯠꯃꯤꯟꯇꯟ ꯁꯥꯟꯅꯕꯖꯦ
ꯍꯣꯏ ꯗꯦꯠ ꯐꯤꯞꯇꯤꯟ ꯃꯇꯨꯡꯗꯒꯤ ꯗꯦꯠ ꯐꯤꯞꯇꯤꯟ ꯃꯇꯨꯡꯗꯒꯤ ꯁꯥꯟꯅꯕ ꯑꯃ ꯑꯣꯟꯊꯣꯛꯑꯅꯤ
ꯀꯩꯕ
ꯁꯥꯟꯅꯕ ꯃꯁꯥꯟꯅ ꯑꯃꯨꯛ ꯑꯣꯟꯊꯣꯛꯑꯅꯤ
ꯗꯦꯠ ꯐꯤꯞꯇꯤꯟꯗꯒꯤ
ꯐꯤꯞꯇꯤꯟ ꯃꯇꯨꯡꯗꯒꯤ
ꯀꯩ ꯀꯩ ꯀꯩ ꯊꯣꯛꯇꯣꯏꯕ
ꯁꯨꯃꯔ
ꯍꯥ
ꯖꯤꯝꯃꯔ
ꯑꯦꯁ ꯌꯥꯏ ꯀꯩꯅꯣ ꯖꯤꯝ ꯆꯠꯀꯗꯕꯅꯤ ꯕꯣꯗꯤ ꯁꯦꯝꯗꯧꯅꯤ ꯌꯥꯝ ꯊꯤꯅ ꯌꯥꯢ ꯖꯤꯝꯗꯤ ꯁꯥꯟꯅꯒꯗꯝꯅꯤ ꯕꯣꯢꯆꯥ ꯑꯣꯏꯒꯤꯗ ꯖꯤꯝ ꯁꯥꯟꯅ ꯆꯠꯈ꯭ꯔꯝꯅꯤ
ꯆꯠꯈ꯭ꯔꯕꯣ
ꯢꯁ ꯁꯥꯟꯅꯔꯝꯅꯤ ꯀꯨꯏꯔꯝꯅꯤ ꯢꯁ ꯍꯨꯖꯤꯛꯉꯣ ꯕꯣꯔꯥꯒ ꯆꯥꯗꯕꯤꯅꯤ ꯃꯥꯅ ꯇꯧꯔꯤ
ꯑꯁ
ꯀꯌꯥ ꯅꯨꯃꯤꯠ ꯀꯌꯥꯅꯤꯒꯤꯅꯣ ꯈꯪꯗꯦ
ꯃꯅꯥꯛꯇꯨꯗ ꯌꯦꯜꯅ ꯉꯥꯅꯨꯔ ꯑꯃ ꯊꯣꯡꯖꯟꯕ
ꯉꯔꯥꯡꯂꯣ ꯑꯣ ꯃꯅꯥꯛꯇꯨꯗ ꯑꯍ ꯊꯣꯡꯍꯟꯒꯗꯅꯦ ꯑꯁꯦꯡꯕ ꯑꯝꯇꯪ ꯑꯗꯨ ꯆꯥꯔꯛꯀꯅꯤꯗ ꯃꯥ
ꯗꯥꯏꯇꯤꯡꯗꯤ ꯍꯌꯦꯡꯗꯩ ꯗꯥꯏꯇꯤꯡꯗꯤ ꯍꯌꯦꯡꯗꯩ ꯍꯧꯔꯒꯦꯅ ꯇꯧꯔꯦꯅꯦ
ꯎꯝ
ꯁꯤ ꯂꯣꯏꯔꯒ ꯁꯤ ꯑꯣꯏꯔꯒ ꯑꯃꯨꯛ ꯇꯧꯔꯒꯦꯅ
ꯃꯥ ꯍꯥꯟꯅꯗꯤ ꯃꯁꯥ ꯌꯥꯝ ꯄꯥꯔꯝꯕꯅꯦ
ꯄꯥꯔꯝꯕꯅꯦ ꯃꯀꯣꯛꯇꯣ ꯍꯦꯝꯂꯦꯠ ꯎꯞꯄꯕꯨ ꯆꯟꯈꯤꯗ꯭ꯔꯦ ꯍꯧꯖꯤꯛꯇꯤ
ꯎꯝ ꯍꯤ ꯍꯤ
ꯂꯧꯁꯤꯟꯕ ꯉꯝꯗꯕ ꯀꯃꯥꯏ ꯀꯃꯥꯏ ꯇꯧꯕ ꯑꯩꯈꯣꯏ ꯀꯣꯏ ꯆꯠꯄꯖꯦ
ꯀꯣꯏ ꯆꯠꯄꯖꯦ ꯃꯣꯏꯔꯥꯡ ꯆꯠꯀꯗꯧꯅꯤ ꯃꯣꯏꯔꯥꯡ ꯆꯠꯄꯖꯦ ꯗꯦꯠꯁꯨ ꯂꯦꯞꯅꯗ꯭ꯔꯤ ꯇꯧꯔꯤꯁꯦ ꯗꯦꯠꯁꯦ ꯀꯌꯥ ꯇꯥꯈ꯭ꯔꯒꯦ ꯍꯥꯏꯅꯈ꯭ꯔꯕꯣ
ꯀꯥꯅꯗ꯭ꯔꯦ ꯐꯤꯞꯇꯤꯟ ꯃꯇꯨꯡ ꯇꯧꯔꯁꯤ
ꯗꯦꯠ ꯀꯩꯕ
ꯐꯤꯞꯇꯤꯟ ꯃꯇꯨꯡ ꯇꯧꯔꯁꯦꯕ